ꯑꯧ
ꯐꯤꯐ ꯅꯣꯏ ꯅꯣꯏꯒꯤ ꯑꯦꯚꯔꯦꯁ ꯋꯦꯠꯁꯦ ꯀꯌꯥ ꯇꯥꯗꯕ꯭ꯔꯣ ꯐꯣꯔꯠ ꯐꯣꯔꯇꯤ ꯑꯩꯠꯇꯤ ꯍꯦꯜꯂꯅꯤ ꯐꯤꯐꯇꯤ ꯐꯤꯐꯇꯤ
ꯑ ꯏꯆꯦꯒꯤ ꯃꯔꯨꯞ ꯅꯨꯄꯤ ꯏꯆꯦ ꯒ ꯐꯥꯏꯚ ꯏꯆꯦꯒꯤ ꯃꯔꯨꯞꯁꯨ ꯐꯥꯏꯚ ꯄꯣꯏꯟ ꯇꯨ ꯍꯥꯏꯕꯅꯦꯕ ꯃꯕꯥꯅꯤ ꯆꯞ ꯃꯥꯟꯅꯕ ꯇꯨ ꯅꯨꯄꯤꯗꯤ ꯍꯧꯖꯤꯛ ꯐꯣꯔꯇꯤ ꯑꯩꯠ ꯍꯥꯏꯕ꯭ꯔꯥ ꯐꯣꯔꯇꯤ ꯁꯚꯦꯟ ꯍꯥꯏꯕ꯭ꯔꯥ ꯃꯥꯒꯤꯗꯤ ꯆꯞ ꯆꯥꯔꯦ ꯍꯥꯏꯌꯦ ꯑꯗꯨ
ꯎꯝ
ꯆꯦꯁꯨ ꯀꯪꯈ꯭ꯔꯦ ꯑꯩꯁꯨ ꯀꯪꯈ꯭ꯔꯦ ꯏꯅꯥꯎ ꯅꯨꯄꯥꯗꯤ ꯀꯌꯥ ꯂꯩꯕ꯭ꯔꯥ ꯈꯪꯗꯦ
ꯑꯗꯨꯗꯤ ꯏꯕꯅꯤꯗꯤ ꯀꯣꯢꯕ ꯌꯥꯔꯔꯣꯢ
ꯏꯆꯦꯒꯤ ꯃꯔꯨꯞ ꯅꯨꯄꯤ ꯃꯁꯛ ꯐꯖꯕꯤ ꯂꯥꯏꯝꯅꯦ ꯑꯗꯨ ꯅꯨꯄꯤꯗꯣ ꯀꯣꯏꯔꯣ
ꯏꯁ ꯀꯣꯏꯑꯣꯗꯤ ꯀꯣꯏ ꯈꯥꯏꯒꯦꯅꯦ
ꯑꯩꯈꯣꯏꯒꯤ ꯔꯨꯝꯗꯁꯨ ꯑ ꯅꯨꯄꯤ ꯎꯝ ꯈꯔꯗꯤ ꯅꯣꯏꯔꯒꯀꯣ ꯅꯣꯏ ꯇꯛ ꯇꯧꯋꯦ ꯅꯣꯏ ꯇꯥꯛ ꯇꯧꯕ ꯄꯥꯝꯃꯤ ꯍꯥꯢꯗꯥꯢ ꯑꯩꯈꯣꯏꯒꯤ ꯔꯨꯝꯗꯁꯨ ꯂꯩꯔꯦ ꯃꯤ ꯑꯃ
ꯅꯨꯄꯥ ꯂꯩꯇꯕ꯭ꯔꯣ
ꯍꯧꯖꯤꯛꯀꯥꯟ ꯂꯩꯗꯕ ꯃꯥꯜꯂꯦ
ꯑꯁ ꯐ꯭ꯏꯅꯦ ꯍꯧꯖꯤꯛꯀꯥꯟ ꯂꯩꯇꯕ ꯃꯥꯜꯂꯦ ꯍꯥꯏꯕꯗꯨꯗꯤ
ꯅꯣꯏꯇꯛ ꯇꯧꯕꯅꯦ ꯅꯪꯒ ꯆꯞ ꯆꯥꯔꯅꯤ ꯃꯁꯛꯁꯨ ꯐꯖꯩꯌꯦ ꯍꯥꯏꯗꯤ ꯈꯔ ꯑꯩꯉꯣꯟꯗꯒꯤ ꯅꯦꯃꯦ ꯃꯥ
ꯅꯪꯅꯤꯒꯤ ꯅꯦꯝ ꯑꯗꯨ ꯑꯗꯨ ꯑꯗꯨꯗꯤ ꯐꯣꯔ ꯄꯣꯏꯟ ꯑꯦꯂꯚꯦꯟ
ꯑꯣ ꯑꯣꯢꯕ ꯃꯥꯜꯂꯤ
ꯑꯁ ꯑꯗꯨꯗꯤ ꯈꯔ ꯀꯩꯅꯣ ꯇꯧꯋꯦ ꯑꯉꯥꯡ
ꯑꯁ ꯅꯪꯁꯤꯁꯨ ꯌꯥꯗ꯭ꯔꯦ
ꯆꯨꯖꯤ ꯍꯦꯟꯃꯥꯟ ꯂꯩꯁꯤꯗꯤ
ꯐꯪꯉꯔꯣꯏ ꯑꯗꯨꯃꯨꯛ ꯀꯥꯁꯨ ꯃꯁꯛ ꯐꯖꯕ꯭ꯔꯅ ꯊꯤꯔꯛꯀꯅꯤ
ꯑꯠꯆꯥ ꯅꯪꯅ ꯁꯛ ꯐꯖꯩ ꯍꯥꯏꯗꯨꯗꯤ ꯑꯗꯨꯝ ꯐꯖꯔꯝꯅꯤꯗ
ꯏꯃꯥꯟꯅꯕꯤꯅ ꯃꯁꯛ ꯐꯖꯔꯦ ꯑꯗꯨꯅ ꯆꯞ ꯆꯥꯔꯅꯤ ꯍꯥꯏ ꯑꯦꯅ
ꯑꯆꯥ ꯅꯨꯄꯤ ꯎꯝ ꯈꯪꯗ꯭ꯔꯦ ꯑꯉꯥꯡꯁꯤꯡꯁꯦ ꯈꯔ ꯋꯥꯡꯗ꯭ꯔꯗꯤ ꯌꯥꯔꯣꯏꯗꯅ
ꯇ ꯐꯥꯏꯚ ꯇꯨ ꯐꯥꯏꯚ ꯊ꯭ꯔꯤ ꯊ ꯅꯪꯤꯗ ꯃꯛ ꯅꯨꯄꯤꯅꯁꯨ ꯍꯦꯟꯅ ꯋꯥꯡꯕꯗ ꯐꯖꯅꯤꯅ
ꯍꯣꯏꯗ ꯅꯨꯄꯤ ꯑꯩꯗꯤ ꯍꯦꯟꯕ ꯑꯩ ꯀꯣꯏꯈꯔꯦꯗ
ꯎꯝꯝ
ꯋꯥꯡꯃꯣꯟꯅꯁꯨ ꯅꯨꯡꯉꯥꯏꯇꯦ ꯅꯨꯡꯉꯥꯏꯇꯦ ꯍꯥꯏꯕꯗꯤ ꯑꯃꯀꯄꯅꯤ ꯄꯣꯏꯗꯤ
ꯐꯥꯏꯚ ꯇꯨꯒꯨꯝꯕꯅ ꯆꯞ ꯆꯥꯔꯅꯤꯅꯪ ꯐꯥꯏꯚ ꯐꯥꯏꯚ ꯐꯥꯏꯚ ꯈꯤꯇꯪ ꯁꯨꯗ꯭ꯔꯦꯗꯤ
ꯑꯩꯒꯤ ꯑꯩꯒꯤ ꯍꯥꯏꯠꯅ ꯕꯦꯁꯅꯤꯗ ꯐꯥꯏꯚ ꯐꯣꯔꯒ ꯐꯥꯏꯚ ꯐꯥꯏꯚ ꯃꯔꯛꯇ ꯑꯗꯨꯝ ꯌꯥꯅꯤꯦ ꯀꯥꯏꯅꯣꯒ ꯄꯤꯅꯤ
ꯎꯝ
ꯑꯩꯗꯤ ꯑꯩꯗꯤ ꯑꯋꯥꯡꯕ ꯅꯨꯄꯤ ꯑꯃ ꯍꯧꯖꯤꯛ ꯀꯩꯅꯣ ꯑꯩꯈꯣꯏ ꯇꯥꯡꯈꯣꯜ ꯇꯥꯡꯈꯨꯜꯒꯤ ꯃꯤ ꯅꯨꯄꯤ ꯑꯃ ꯑꯁ
ꯃꯁꯛꯁꯤ ꯌꯥꯝ ꯐꯖꯔꯝꯅꯤ ꯏꯇꯪ ꯀꯩꯒꯤ
ꯑꯣꯏ ꯈꯪꯗꯦ ꯃꯔꯛ ꯃꯔꯛꯇ ꯈꯪꯅꯕ ꯃꯤꯁꯤꯡꯁꯦ ꯃꯣꯏꯕꯨꯛꯇꯤ ꯅꯥꯕ ꯀꯥꯟꯗ ꯃꯣꯏꯁꯦ ꯑꯩꯅ ꯅꯨꯄꯤ ꯂꯩꯕ ꯃꯇꯝꯗ ꯃꯣꯏꯅ ꯍꯥꯏ ꯀꯔꯤ ꯍꯥꯏꯁꯤꯔꯥ ꯁꯤꯒꯅꯦꯜ ꯄꯤꯕꯤꯕ ꯅꯨꯄꯤ ꯂꯩꯇꯕ ꯃꯇꯝꯗꯗꯤ ꯑꯩꯁꯨꯦ ꯔꯥꯏꯔꯗ ꯁꯛ ꯐꯖꯕꯗꯤ ꯃꯣꯏꯁꯨ ꯌꯥꯝꯃꯦ ꯅꯣꯏꯁꯨ ꯌꯥꯝꯃꯦ
ꯈꯪꯗꯦꯗ ꯈꯣꯏꯗꯤ ꯑꯩꯈꯣꯏꯒꯤ ꯇ꯭ꯔꯥꯏꯞꯇꯨꯗꯤ ꯃꯁꯛ ꯐꯖꯕ ꯈꯪꯗꯦ ꯐꯖꯕꯁꯨ ꯗꯥꯗꯤ ꯂꯥꯏꯔꯝꯅꯤ ꯑꯗꯨ ꯇꯥꯡꯈꯣꯜꯅꯗꯤ ꯍꯦꯟꯕꯅꯦ ꯃꯁꯛ ꯐꯖꯔꯁꯨ ꯋꯥꯡꯉꯁꯨ ꯃꯩ ꯗ꯭ꯔꯦꯁꯤꯡ ꯁꯦꯟꯁꯁꯨ
ꯎꯝ ꯎꯝ
ꯇꯪꯈꯨꯅ ꯕꯦꯁꯇ ꯑꯅꯤ ꯇ꯭ꯔꯥꯏꯇꯗꯤ
ꯊꯥꯡꯒꯥꯜ ꯖꯦꯅꯦꯔꯦꯜꯒꯤ ꯊꯥꯡꯒꯥꯜꯗꯨꯗ ꯅꯪ ꯈꯪꯉꯦꯕ ꯅꯪꯁꯨ
ꯊꯥꯡꯒꯥ ꯊꯥꯡꯒꯥꯗꯤ ꯄꯅ ꯏꯃꯥꯟꯅꯕꯤꯒꯨꯝꯕ ꯂꯩꯇꯕꯒꯤ ꯈꯪꯗꯦꯕ
ꯑꯆꯥ ꯅꯣꯏ ꯅꯣꯏ ꯅꯣꯏꯒꯤ ꯂꯣꯟꯒ ꯑꯩꯈꯣꯏ ꯑꯩꯈꯣꯏꯒꯤ ꯂꯣꯟꯗ ꯈꯔ ꯃꯥꯟꯅꯕꯅꯦ
ꯑ
ꯎꯝ ꯅꯣꯏꯒꯤ ꯀꯔꯤ ꯀꯔꯤ ꯌꯦꯟꯖꯥꯡ ꯆꯥꯕ꯭ꯔꯥ ꯍꯥꯏꯕꯗꯨ ꯆꯞ ꯃꯥꯟꯅꯩ
ꯑꯥ ꯑꯗ
ꯅꯪ ꯄꯨꯟꯁꯤꯗ ꯅꯨꯄꯥ ꯀꯣꯏꯗ꯭ꯔꯤꯕꯣ ꯅꯪ ꯁꯦꯡꯕ꯭ꯔꯣ
ꯍꯥꯡꯗꯦꯍꯦ ꯑꯁꯤꯁ ꯁꯤꯒꯨꯝꯕ ꯋꯥꯔꯤꯗ ꯑꯗꯨꯝ ꯍꯥꯡꯅ ꯂꯩꯩꯅꯨꯗ
ꯍꯥꯡ ꯃꯤ ꯀꯩꯅꯣ ꯑꯩꯁꯨ ꯅꯣꯏꯒꯤ ꯃꯤ ꯃꯔꯨꯞ ꯌꯥꯝ ꯂꯩꯗ
ꯑꯥ
ꯅꯣꯅꯦꯗ ꯇꯃꯦꯡꯂꯣꯡꯗ ꯑꯗꯨꯒ ꯀꯩꯅꯣꯃ ꯑꯩꯈꯣꯏꯁꯨ ꯂꯦꯡꯕ ꯑꯩꯈꯣꯏꯁꯨ ꯃꯤ ꯃꯔꯨꯞ ꯌꯥꯝꯃꯦ
ꯑ ꯑ
ꯖꯦꯝꯃꯩ ꯑꯩꯈꯣꯏꯗꯤ ꯖꯦꯃꯤ ꯖꯦꯝꯃꯩ ꯍꯥꯏꯕꯥ ꯈꯪꯗꯩ
ꯁꯤꯃ
ꯃ ꯄ ꯖꯃ ꯍꯥꯟꯨꯀ ꯖꯦꯃꯤ ꯖꯦꯃꯤ
ꯎꯝ
ꯃꯥ ꯃꯣꯏꯁꯨ ꯂꯩꯌꯦ ꯑꯩꯈꯣꯏꯒꯤꯁꯦ ꯀꯣꯜ ꯁꯦꯟꯇꯔꯒꯤ ꯀꯣꯑꯣꯗꯤꯅꯦꯇꯔꯁꯨ ꯅꯣꯏ ꯅꯣꯏꯒꯤ ꯃꯤꯅꯤꯅ
ꯍꯣꯏ ꯃꯤ ꯌꯥꯝꯕꯅꯤ ꯑꯩꯈꯣꯏꯒꯤ ꯃꯤ
ꯁꯛꯈꯪꯅꯕ꯭ꯔꯣ ꯑꯗꯨꯗꯨꯒꯤ ꯀꯣꯑꯣꯔꯗꯤꯅꯦꯇꯔꯗꯣ ꯑꯩꯈꯣꯏ ꯀ꯭ꯂꯥꯁꯃꯦꯠꯅꯦ
ꯑꯣ ꯑꯩꯗꯤ ꯃꯤ ꯀꯅꯥꯁꯨ ꯈꯪꯕ ꯂꯩꯇꯦꯗ
ꯎꯝ ꯅꯝꯕ ꯑꯅꯧꯕ ꯅꯝꯕꯔ ꯑꯅꯧꯕ ꯃꯤ ꯍꯥꯞꯈ꯭ꯔꯗꯤ ꯃꯥꯅ ꯁꯤ ꯇꯧ ꯁꯤꯁꯨ ꯈꯣꯡꯋꯥꯅ ꯈꯔ ꯀꯔꯤ ꯍꯥꯏꯁꯤꯔꯥ ꯃꯥꯗ ꯃꯥꯔꯀꯦꯇꯤꯡꯒꯨꯝꯕꯅꯤ ꯀꯩꯅꯣ ꯑꯗꯨꯣ ꯅꯨꯡꯉꯥꯏꯇꯕꯤꯒꯤ ꯐ꯭ꯔꯤ ꯇꯥꯏꯝ ꯂꯩ ꯃꯇꯝ ꯑꯗꯨꯝ ꯇꯧ ꯇꯧꯔ ꯑꯗꯨꯝ ꯐꯨꯜ ꯇꯥꯏꯝ ꯂꯒ ꯂꯩꯅꯦꯦ
ꯑ ꯇꯧꯈꯥꯏꯔꯣ
ꯅꯪꯗꯤ ꯍꯟꯗꯛ ꯅꯍꯥꯟꯅꯤꯀꯣ ꯅꯪ ꯃꯃꯥꯡ ꯍꯞꯇꯥꯗ ꯇꯧꯗꯦꯀꯣ ꯀ꯭ꯔꯤꯁꯨ ꯊꯕꯛ ꯑꯗꯨꯗꯤ ꯅꯪ ꯁꯦ ꯇꯣꯂꯣꯞ ꯀꯌꯥ ꯆꯪꯕ꯭ꯔꯣ
ꯌꯥꯝ ꯆꯥꯡꯗꯦꯗ ꯑꯩꯗꯤ ꯅꯨꯃꯤꯠ ꯃꯌꯥꯝ ꯃꯌꯥꯝ ꯆꯠꯂꯦ ꯁꯤ ꯇꯧꯅꯤꯡꯉꯥꯏ
ꯃꯉꯥ ꯌꯥꯎꯕ꯭ꯔꯣ
ꯎꯝ ꯃꯤꯠ ꯅꯨꯃꯤꯠ ꯆꯠꯄꯗꯣ
ꯎꯝ
ꯎꯝ ꯃꯒ ꯎꯝ ꯎꯝ ꯆꯥꯡꯒꯗ ꯆꯥꯡꯒꯗ
ꯑꯍꯨꯝ
ꯑꯍꯨꯝꯁꯨ ꯁꯨꯗꯕ ꯃꯥꯜꯂꯦꯗ
ꯃꯥ ꯂꯤꯗꯒ ꯌꯥ ꯑꯗꯨꯗꯤ ꯍꯦꯂꯅꯤ
ꯅꯠꯇꯦ ꯑꯩꯗꯤ ꯅꯨꯃꯤꯠꯁꯨ ꯌꯥꯝ ꯌꯥꯝꯅ ꯆꯠꯂꯦ ꯑꯗꯨꯒ ꯁꯣꯏꯕꯁꯨ ꯌꯥꯝ ꯂꯥꯛꯑꯦꯕ ꯑꯩꯒꯤꯗꯤ
ꯑꯣ ꯑꯣꯏꯔꯝꯕ ꯌꯥꯏ
ꯑꯗꯨꯅꯅꯦꯕ ꯑꯗꯨꯒ ꯏꯃꯥꯟꯅꯕꯤ ꯈꯣꯏ ꯀꯣꯂꯦꯖ ꯆꯠꯂꯒ ꯍꯜꯂꯛꯄ ꯈꯣꯏ ꯑꯗꯨꯝ ꯉꯥꯏꯔꯒ ꯂꯩꯑꯦꯕ ꯑꯩꯗꯤ
ꯍꯦ ꯅꯍꯥꯟꯗꯒꯤ ꯈꯪꯅꯔꯗꯤ ꯅꯍꯥꯟꯗꯒꯤ ꯈꯪꯅꯔꯗꯤ ꯑꯩ ꯑꯩ ꯅꯝꯕꯔ ꯊꯥꯔꯛꯀꯦ ꯍꯧꯖꯤꯛꯁꯨ ꯑꯗꯨꯝ ꯊꯥꯔꯛꯀꯦ ꯃꯣꯏ ꯋꯥꯔꯤ ꯁꯥꯑꯣ
ꯑꯣ
ꯋꯥꯔꯤ ꯁꯥꯔꯗꯤ ꯑꯗꯨꯝ ꯈꯥꯏꯕ ꯇꯥꯕ ꯑ ꯈꯥꯏꯅꯤꯡꯗ꯭ꯔꯦꯗꯤ ꯈꯪꯗ꯭ꯔꯦ ꯑꯩ ꯎꯩꯣ ꯃꯤ ꯑꯣꯏꯔꯁꯨꯣ ꯈꯥꯏꯔꯅꯤꯗꯤ ꯑꯣꯏꯔꯦ
ꯎꯝ ꯈꯝꯕ ꯍꯥꯏꯥꯏꯇꯅꯦ ꯍ ꯑꯗꯨꯒꯈꯤ
ꯃꯤꯅ ꯈꯥꯏꯕꯗꯨ ꯗꯥꯏꯔꯦꯛ ꯗꯥꯏꯔꯦꯛ ꯊꯠꯂꯗꯤ
ꯀꯃꯥꯏꯅ ꯊꯠꯇꯣꯏꯕ
ꯐꯠꯄ ꯍꯥꯏꯕꯁꯦ ꯑꯗꯨꯝ ꯀꯔꯤ ꯍꯥꯏꯁꯤꯔꯥ ꯃꯤꯅ ꯅꯪꯕꯨ ꯐꯖꯩ ꯑꯗꯨꯃꯥꯏꯅ ꯇꯧꯋꯤ ꯐꯣꯇꯣ ꯀꯩꯅꯣꯃ ꯐꯣꯇꯣꯒꯨꯝꯕ ꯍꯥꯡꯕ ꯄꯤꯛꯆꯔꯒꯨꯝꯕ ꯍꯥꯡꯕ ꯀꯥꯟꯗ ꯆꯂ ꯃꯥꯊ ꯋꯥꯔꯤꯔꯁꯕ ꯌꯥꯔꯣꯏ ꯅꯧ ꯍꯥꯏꯔꯤꯗꯤ ꯂꯣꯏꯔꯦ ꯑꯗꯨꯝ
ꯗꯨ ꯋꯥꯏꯗꯤ ꯀꯣꯜ ꯀꯛꯊꯠꯀꯦꯔ ꯃꯣꯏꯅ
ꯑ ꯀꯛꯇꯤ ꯀꯛ ꯊꯜꯂꯣꯏꯗ ꯑꯗꯨ ꯑꯣꯏꯔꯁꯨ ꯋꯥꯔꯤ ꯁꯥꯅꯤꯡꯉꯥꯏ ꯂꯩꯇ꯭ꯔꯗꯤ ꯅꯣꯏ ꯋꯥꯔꯤ ꯍꯦꯟꯅ ꯁꯥꯕ ꯃꯇꯤꯛꯇ ꯑꯗꯨꯝ ꯐꯕꯅꯦ ꯁꯤꯁꯦ
ꯎꯝ
ꯀꯔꯤ ꯍꯥꯏꯁꯤꯔꯥ ꯅꯪꯒꯤ ꯦꯖꯨꯃꯤ ꯁꯦꯝꯕ ꯇꯥꯏꯞꯇꯅꯦꯕ
ꯎꯝ
ꯑꯗꯨꯒꯤ
ꯈꯪꯗ꯭ꯔꯦ
ꯋꯥꯔꯤ ꯁꯥꯕ ꯀꯥꯟꯗ ꯑꯗꯨꯝ ꯇꯞꯅ ꯇꯞꯅ ꯁꯥꯔꯁꯨ ꯑꯗꯨꯝ ꯁꯥꯔ ꯂꯩꯕꯗꯣ
ꯎꯝ
ꯐꯠꯇꯕꯅꯦꯕ
ꯑ
ꯍꯛꯆꯥꯡꯒꯤꯗꯃꯛꯇ ꯌꯥꯗꯕꯅꯦꯕ ꯐꯤꯖ ꯇꯔꯥꯐꯤ ꯆꯠꯇ꯭ꯔꯗꯤ ꯌꯥꯔ ꯑꯗꯨꯃꯥꯏ
ꯅꯪꯤ ꯤꯟꯁ ꯍꯣꯏ ꯀꯔꯤ ꯀꯔꯤ ꯑꯩꯈꯣꯏꯗ ꯂꯣꯏꯅꯃꯛ ꯑꯣꯟꯅ ꯇꯩꯅꯅꯔꯒ ꯇꯧꯕꯤꯒꯦ ꯂꯥꯛꯑꯣ
ꯎ ꯃꯁꯥꯁꯦ ꯍꯥꯏꯗꯧ ꯃꯥꯜꯂꯦ
ꯑꯩꯗꯗ
ꯃꯁꯥꯖ ꯃꯁꯥꯖ ꯇꯝꯕꯤꯔꯝꯝꯕꯅꯤꯅ ꯅꯣꯏꯒꯤꯗ ꯀꯄꯥꯜꯁꯔꯤꯦ ꯑꯁ ꯅꯪ ꯑꯣꯏꯅ ꯂꯧꯔꯁꯨ ꯈꯪꯗ꯭ꯔꯦꯅ ꯄꯨꯟꯁꯤꯁꯦ ꯂꯥꯏꯐꯇꯥꯏꯝ ꯃꯦꯝꯕꯔꯁꯤꯞ ꯐꯪꯅꯤꯡꯉꯥꯏ
ꯁ ꯃꯤ ꯃꯌꯥꯝ ꯂꯩꯕꯅꯤ ꯇꯝꯕꯁꯤ
ꯈꯪꯗ꯭ꯔꯦ ꯃꯪꯁꯦ ꯑꯩ ꯀꯩꯅꯣ ꯅꯪ ꯑ ꯀꯧꯄꯨꯡꯒꯨꯝ ꯅꯨꯃꯤꯔꯣ
ꯎꯝ
ꯑꯆꯥꯥ ꯅꯣꯏ ꯑꯦꯛꯖꯥꯝꯗꯤ ꯊꯥꯔꯔꯣꯏ ꯅꯪꯗꯤ ꯀꯩꯅꯣ ꯎ ꯅꯪꯒꯤ ꯒ꯭ꯔꯦꯖꯨꯦꯁꯟ ꯂꯣꯏꯔꯗꯤ
ꯀꯔꯝꯕ ꯑꯦꯛꯖꯥꯝꯅꯣ
ꯑꯦꯩꯅ ꯑꯦꯛꯖꯥꯝ ꯃꯦꯗꯤꯀꯦꯜꯒꯤ ꯑꯦꯛꯖꯥꯝ ꯌꯥꯝ ꯊꯣꯔꯛꯑ ꯑꯦꯝꯁꯀꯤꯁꯨ ꯍꯟꯗꯛ ꯊꯣꯔꯛꯑꯏ ꯑꯗꯨꯗꯤ
ꯑꯣ ꯑꯣ ꯑꯣ ꯈꯪꯗ꯭ꯔꯤꯗ ꯑꯗꯨꯗꯤ ꯃꯇꯝ ꯂꯥꯛꯄ ꯀꯥꯟꯗ ꯈꯪꯒꯅꯤ
ꯍꯧꯖꯤꯛ ꯍꯧꯖꯤꯛ ꯃꯣꯏ ꯑꯣꯄꯦꯟ ꯑꯣꯏꯔꯝꯒꯅꯤ
ꯑꯣ ꯑꯩꯈꯣꯏꯗꯤ ꯀꯣꯔꯁꯁꯨ ꯂꯣꯏꯗꯕꯅꯤꯅ ꯀꯔꯤꯁꯨ ꯇꯧꯕ ꯌꯥꯗꯦꯅ ꯀꯧꯖꯤ
ꯀꯣꯔꯁ ꯂꯣꯏꯗꯕ ꯃꯇꯝꯗꯒꯤꯝ ꯊꯥꯗꯕꯅꯦ
ꯈꯗꯗ ꯑꯦꯁ ꯊꯨꯝꯕꯗꯗꯤ ꯊꯣꯛꯣꯛ ꯇꯣꯏꯋ ꯃꯥꯗꯤꯗ ꯀꯣꯗꯤ
ꯑꯩꯁꯨ ꯑꯦꯄ꯭ꯂꯥꯏ ꯇꯧꯔꯝꯕꯅꯦ ꯑꯁ ꯑꯗꯨꯕꯨ ꯑꯦꯄ꯭ꯂꯤꯀꯦꯁꯟ ꯐꯤꯗꯤ ꯃꯤ ꯁꯤꯒꯅꯤ ꯂꯤꯁꯤꯡ ꯑꯅꯤꯒ ꯆꯥꯝꯃꯉꯥ
ꯇꯃꯣꯏ
ꯒꯚꯔꯃꯦꯟ ꯅꯗ ꯈꯪꯗꯦ ꯀꯃꯥꯏꯅ ꯇꯧꯕ꯭ꯔꯥ ꯑꯦꯛꯖꯥꯝꯕꯨ ꯊꯥꯔꯗꯤ ꯄꯩꯁꯥ ꯍꯟ ꯃꯤꯒꯤꯅꯤ ꯍꯥꯏꯕ꯭ꯔꯥ ꯀꯔ ꯍꯥꯏꯕꯅꯤ ꯆꯞ ꯆꯥꯗꯤ ꯈꯪꯗꯦꯁꯨ ꯑꯗꯨꯕꯨ ꯑꯩꯅ ꯄꯣꯁ ꯄꯥꯝꯝꯕ ꯂꯩꯕ ꯑꯦꯗꯃꯤꯅꯤꯁꯇ꯭ꯔꯦꯁꯟꯒꯤ ꯃꯦꯗꯤꯀꯦꯜꯒꯤ ꯅꯠꯇꯕ ꯑꯗꯣ ꯑꯦꯗꯃꯤꯅꯤꯁꯇ꯭ꯔꯦꯁꯟꯒꯤ ꯑꯩꯁꯨ ꯊꯥꯖꯤꯟꯕꯅꯦ
ꯑ ꯈꯪꯗꯦꯅꯦ ꯅꯣꯏ ꯆꯪꯈ꯭ꯔꯥ ꯍꯟꯅ ꯆꯪꯈ꯭ꯔꯥ ꯑꯩꯈꯣꯏꯗꯨꯁꯨ ꯄꯤꯕꯤꯌꯨ ꯊꯣꯛꯅꯤꯡꯉꯥꯏ ꯄ꯭ꯔꯊꯅꯥ ꯇꯧꯔꯁꯦ ꯅꯣꯏꯕꯨ ꯍꯟꯅ
ꯇꯧꯒꯗꯕꯅꯦ ꯇꯧꯒꯗꯕꯅꯦ ꯑꯦꯛꯖꯥꯝꯁꯦ ꯂꯥꯁ ꯏꯔ ꯗꯥꯎ ꯂꯩꯇꯦ ꯑꯗꯨꯒ ꯍꯟꯗꯛꯁꯨ ꯑꯃꯨꯛꯀ ꯗꯥ ꯇ꯭ꯔꯦ ꯑꯩꯅ ꯑꯦꯛꯖꯥꯝ ꯇꯥꯔꯒꯦꯠ ꯊꯥꯕ ꯂꯣꯏꯗ꯭ꯔꯤꯗ ꯚꯦꯀꯦꯟꯁꯤ ꯊꯣꯛꯇꯕ
ꯑꯣ
ꯑꯣꯜ ꯏꯟꯗꯤꯌꯥ ꯖꯤꯔꯣ ꯑꯣꯏꯔꯝꯕ ꯄꯨꯟꯁꯤꯗ ꯁꯨꯃꯥꯏꯅ ꯊꯦꯡꯅꯕꯅꯕꯁꯦ ꯑꯍꯥꯟꯕꯅꯤ
ꯑ
ꯍꯟꯗꯛꯇꯤ ꯑꯩ ꯑꯗꯨꯝ ꯅꯍꯥꯟꯁꯨ ꯀꯩꯅꯣ ꯇꯧꯕꯅꯤꯗ ꯅꯍꯥꯟꯁꯨꯃꯛ ꯇꯪꯈꯥꯏꯅ ꯋꯥꯠꯈꯤꯕ ꯑꯩꯗꯣ
ꯎꯝ
ꯄꯥꯔ ꯃꯥꯗ ꯑꯗꯨ ꯀꯨꯝꯁꯤ ꯇꯥꯔꯒꯦ ꯇꯧꯔꯒꯦꯅ ꯂꯩꯕꯅꯦ ꯑꯗꯨꯁꯨ ꯁꯦꯡꯕꯨꯗꯤ ꯃꯥ ꯇꯪꯈꯥꯏꯗꯁꯨ ꯋꯥꯠꯂꯣꯏꯗ ꯚꯦꯀꯦꯟꯁꯤꯗꯨ ꯀꯨꯟ ꯑ ꯀꯔꯤꯕ ꯆꯍꯨꯝ ꯌꯥꯡꯈꯩ ꯊꯣꯛꯄꯅꯦꯕ ꯐꯥꯔꯁꯇ ꯑꯦꯛꯖꯥꯝ ꯊꯥꯈ꯭ꯔꯕ ꯃꯇꯨꯡꯗ ꯃꯣꯏꯅ ꯆꯅꯤ ꯌꯥꯡꯈꯩꯗ ꯂꯧꯊꯣꯛꯄ
ꯑꯗꯨ ꯂꯧꯊꯣꯛꯄ ꯀꯥꯟꯗ ꯄꯥꯁꯃ꯭ꯔꯛꯇꯨꯗꯤ ꯄꯥꯁꯃ꯭ꯔꯛ ꯋꯥꯡꯈꯠꯄꯒꯤ ꯌꯥꯎꯗꯕꯅꯤꯗ
ꯃꯊꯪꯗ ꯑꯣꯏꯅ ꯊꯣꯛꯀꯅꯤꯗ
ꯑꯁ ꯃꯊꯪ ꯉꯥꯏꯕ ꯉꯝꯃꯔꯣꯏ ꯍꯟꯗꯛ ꯌꯦꯡꯒꯦ ꯑꯇꯣꯞꯄ ꯑꯗꯨ ꯇꯥꯔꯒꯦꯠ ꯇꯧ ꯇꯥꯔꯒꯦꯠ ꯇꯧꯕꯗ ꯂꯥꯛꯇ꯭ꯔꯕꯅꯤꯅ ꯑ ꯚꯦꯀꯦꯟꯁꯤ ꯊꯣꯛꯇ꯭ꯔꯕꯅꯤꯅ ꯀꯔꯤ ꯎꯄꯥꯏ ꯂꯩ
ꯍꯣꯏ ꯊꯣꯛ ꯊꯣꯛꯄꯗ ꯐꯥꯔꯁꯇ ꯇ꯭ꯔꯥꯏ ꯇꯧꯔꯒ ꯑꯗꯨꯝ ꯑꯇꯣꯞꯄ ꯊꯕꯛꯀꯨꯝꯕ ꯐꯪꯉꯁꯨ ꯨ ꯑꯗꯨꯝ ꯇ꯭ꯔꯥꯏ ꯇꯧꯕ ꯌꯥꯅꯤꯅꯀꯣ ꯑꯗꯨꯗꯤ ꯍꯟꯅ
ꯀꯥꯎ ꯂꯩꯕꯅꯦ ꯕꯦꯡ ꯕꯦꯡꯒꯤ ꯇꯧꯕꯤꯌꯣ ꯎꯝ ꯔꯤꯐꯔꯦꯜꯗ ꯇꯧꯕꯤꯌꯣꯅ ꯍꯥꯏꯕꯗꯣ ꯑꯗꯨ ꯇꯧ ꯈꯪꯗꯦ
ꯅꯪꯁꯦ ꯈꯔ ꯅꯩꯕ ꯃꯤ ꯑꯣꯏꯔ ꯃꯥꯜꯂꯤꯅꯦ ꯑꯗꯨꯗꯤ